ꯑ ꯍꯜꯂꯣ ꯇꯨꯁ ꯆꯥꯂꯨ
ꯍꯜꯂꯣ
ꯁ
ꯍꯥꯎꯌꯨ ꯍꯥꯎꯌꯨ
ꯅꯨꯡꯉ
ꯀꯕ ꯀꯥꯏ ꯑꯝ ꯆ ꯊꯕ ꯃꯥꯜꯂꯦ ꯀꯣꯏꯕ ꯌꯥꯝ ꯆꯠ ꯊꯥꯕ ꯃꯥꯜꯂꯦ ꯏꯁꯇꯦꯇꯠꯁꯤꯗ ꯏꯃꯥ
ꯁꯃꯨꯗ꯭ꯔ ꯃꯄꯥꯟꯕꯨꯨ ꯊꯥꯒꯠꯂꯛꯀꯅꯤ ꯋꯥꯇꯔꯐꯣꯜꯕꯨ ꯊꯥꯒꯠꯂꯛꯀꯅꯤ
ꯎ
ꯀꯌꯥ ꯀꯥꯏ ꯌꯧꯊꯔꯒꯦ
ꯗꯤꯌꯥꯁ
ꯀꯥꯏ ꯀꯥꯏ ꯆꯠꯂꯨꯔꯒꯦꯕ ꯎꯝ
ꯑ ꯇꯨꯔꯦ
ꯎꯝ
ꯍꯂꯣ
ꯇꯥꯌꯦ ꯇꯥꯌꯦ
ꯑꯗ
ꯑꯁ ꯇꯧꯔꯦꯅꯦ ꯏꯟꯗꯤꯌꯥ ꯇꯨꯔ
ꯇꯨꯡ ꯏꯟꯅꯥꯕ
ꯑꯗꯨ ꯃꯇꯨꯡ ꯏꯟꯅꯒꯦꯔꯥ ꯀꯩꯗꯧꯒꯦꯔ ꯌꯧꯗꯤ ꯌꯧꯔꯕ ꯅꯠꯇ꯭ꯔ ꯁꯃꯨꯗ꯭ꯔꯒ ꯌꯦꯡꯉꯨꯔꯕꯅꯦꯕ ꯃꯤꯗꯤ
ꯅꯪ ꯀꯩꯅꯣꯝ ꯌ ꯐ ꯇꯧꯔꯛꯏ
ꯑꯣ ꯑꯩ ꯑꯃ ꯂꯩꯔꯤꯗꯤ ꯀꯥꯎꯔꯒ ꯂꯩꯕꯤꯔꯛꯇ꯭ꯔꯕ ꯅꯠꯇ꯭ꯔꯣ ꯌꯥꯏ ꯌꯥꯏ ꯅꯪꯒꯤ ꯊꯃꯣꯏꯗꯣ ꯌꯥꯏ
ꯅꯠꯇꯦ ꯕꯨꯔ
ꯎꯝ ꯑꯦ ꯅꯪ ꯅꯆꯥꯟꯅꯨꯄꯤꯗꯣ ꯀꯃꯥꯏ ꯀꯃꯥꯏꯅ ꯇꯧꯔꯤꯒꯦ ꯃꯥꯕꯣ
ꯑꯩꯅ ꯍꯧꯖꯤꯛ ꯍꯣꯡꯃ ꯀꯥꯏ ꯏꯃꯥꯏ
ꯎꯝ ꯄꯤꯛꯇ꯭ꯔꯨ ꯄꯤꯛꯈꯩ ꯂꯩꯍꯧꯕꯗꯨ ꯂꯩꯁꯥꯕꯤ ꯐꯥꯔꯕꯣ
ꯐꯥꯔꯤ ꯀꯂ꯭ꯁ ꯁ꯭ꯔꯤꯁ ꯀꯔꯦ ꯃꯥ ꯐꯨꯕ ꯁꯣꯏꯗ꯭ꯔꯕ
ꯐꯨꯕꯤꯔꯨꯅꯣ ꯐꯨꯕꯤꯔꯨꯅꯣ ꯃꯥꯅꯅꯤꯀꯣ ꯅꯐꯤ ꯅꯔꯣꯜ ꯁꯨꯕꯤꯗꯣꯏꯁꯦ
ꯍꯧꯖꯤꯛ ꯑꯩ ꯇꯥꯕꯅꯤ
ꯎꯝ ꯐꯨꯕꯤꯅꯕ ꯌꯥꯝꯃꯦ ꯑꯗꯨꯅꯤꯅꯦ
ꯃꯥꯒꯤꯗꯃꯛ ꯑꯩ ꯂꯩ ꯀꯩꯅꯣ
ꯀꯩꯒꯤꯅꯣ ꯅꯆꯟꯅꯨꯄꯤꯗꯣ ꯁꯥꯎꯗ꯭ꯔꯣ ꯀꯩꯝ ꯂꯩꯕꯤꯔꯛꯇꯕꯒꯦ ꯂꯝ ꯀꯣꯏꯕ ꯆꯠꯂꯒ ꯀꯩꯝ ꯂꯩꯕꯤꯔꯛꯇꯦꯅ
ꯀꯩꯅꯣꯃ ꯄꯨꯗꯤ ꯀꯥꯎꯒ꯭ꯔꯦ
ꯎꯝ ꯀꯅꯥꯒꯤ ꯂꯩꯔꯤꯀꯥꯟꯗꯅꯣꯅꯦ ꯑꯉꯥꯡꯒꯤ ꯂꯩꯕ ꯀꯥꯎꯔꯤꯁꯤꯕꯣ ꯆꯤꯡꯅꯔꯛꯑꯦꯗ ꯑꯩꯕꯣ ꯍꯥꯏꯣ ꯍꯥꯏꯣ ꯍꯥꯏꯣ
ꯑꯩꯒꯤ ꯂꯩꯔꯦꯈ ꯂꯩꯔꯦ ꯑꯗꯨꯗꯤꯛꯀ ꯃꯥ ꯏ ꯂꯩ
ꯎꯝ ꯌꯥꯝ ꯅꯨꯡꯉꯥꯏꯔꯕ ꯍꯧꯖꯤꯛꯀꯥꯟ ꯂꯥꯏꯞ ꯏꯁꯇꯥꯏꯜꯁꯤꯕꯣ
ꯅꯣꯗ ꯌꯌꯨꯝ ꯌꯥꯎꯔꯛ
ꯏꯁ ꯀ ꯀꯩ ꯃꯤꯅꯥꯏꯅꯣ ꯌꯨꯝꯒꯤ ꯊꯕꯛ ꯇꯧꯕꯧꯕꯣ ꯄ ꯃ ꯆꯥꯖꯔꯍꯤꯖꯗ ꯎꯅꯇ
ꯑꯗꯨꯣ
ꯍꯩ ꯆꯪꯒ ꯇꯝꯅꯤ ꯀꯩꯅꯣ ꯂꯧꯒꯤ ꯊꯕꯛ ꯀꯩꯀꯥꯗ
ꯑ
ꯃꯤꯅꯥꯏꯅꯤ ꯈꯜꯂꯗꯤ ꯑꯁ ꯅꯨꯄꯤꯗꯤ ꯣꯡꯉꯥꯜꯔꯛꯄꯒ ꯑꯗꯨꯝ ꯑꯣꯏꯔꯦ ꯃꯤꯅꯥꯏ ꯃꯤ ꯄꯥꯡꯊꯣꯔꯛꯄꯗꯤ ꯑꯗꯨꯝ ꯑꯣꯏꯔꯦ ꯍ ꯑꯣꯏꯁꯟꯗ꯭ꯔꯤ
ꯃꯗꯨꯒ ꯀꯗꯅ
ꯏꯃꯣꯁꯅꯦꯜ ꯈꯔ ꯑꯣꯏ ꯍꯥꯏ ꯇꯔꯦ ꯁꯤꯨꯝꯕꯩ ꯃꯇꯥꯡꯁꯦ ꯂꯝ ꯂꯝꯀꯣꯏ ꯋꯥꯔꯤ ꯈꯔ ꯂꯩꯔꯛꯎꯁꯦ ꯑꯟꯇ ꯇꯥꯈꯤꯁꯦ
ꯀ ꯀ ꯃꯂ ꯣꯏꯊ ꯑꯗꯨꯗꯒꯤ ꯑꯥ ꯔ ꯑꯗꯨ ꯍꯥꯏꯥꯏꯇꯗ ꯀꯥ
ꯑ
ꯃ ꯗꯜꯂꯤ ꯃꯈꯊꯥꯏ ꯑꯗꯨ
ꯄꯥꯈꯜꯒ ꯉꯥꯟꯗꯧ ꯃꯥꯜꯂꯦꯅꯦ ꯂꯝꯒ ꯀꯣꯏꯕꯁꯦ ꯎꯉ ꯆꯀꯅ ꯎꯅꯇꯒ ꯆꯠꯂ
ꯅꯤ
ꯑꯣ ꯄꯩꯁꯥꯒꯤ ꯈꯜꯂꯛꯄꯗ ꯃꯤꯍꯟꯁꯦ ꯇꯤꯡ ꯇꯤꯡ ꯇꯤꯡ ꯌꯦꯡꯉꯨ ꯆꯣꯡꯕ ꯅꯨꯡꯉꯥꯏꯕ ꯑꯃ ꯈꯪꯗꯕ
ꯝ ꯂꯥꯛꯀ ꯄꯟꯖ
ꯑꯦ ꯅꯣꯏ ꯐꯥꯔꯝꯁꯨ ꯂꯩꯇꯅꯦ ꯀꯃꯥꯏꯅ ꯇꯧꯔꯒꯦ ꯐꯥꯔꯝꯅ
ꯐꯥ ꯃꯖꯥ ꯈꯔ ꯊꯥꯗꯕꯋꯦ ꯁꯥꯏ
ꯅꯣꯡꯃ ꯀꯣꯏꯔꯛꯀꯦ ꯊꯥꯝ ꯌꯦꯡꯕ
ꯑꯩ ꯇꯔ ꯍꯥꯎ ꯀꯣ ꯃꯅꯤꯡꯒ ꯎ ꯑꯝ
ꯍꯣꯏ ꯎ ꯎ ꯃꯣꯔꯣꯛꯛꯇꯤꯍꯧꯗ꯭ꯔꯣ
ꯎ ꯦꯅꯦ ꯦ ꯈꯨꯔꯤ
ꯇꯅꯦ ꯎꯃꯔꯛ ꯇꯅꯦ ꯃꯔꯔꯕꯨꯗꯤ
ꯎꯣꯔꯔ
ꯌꯥꯝ ꯌꯥꯝꯅꯅꯨꯡꯉꯥꯏꯗ꯭ꯔꯦ
ꯀꯩꯅꯩꯅꯣꯣ
ꯁꯨꯝ ꯁꯥꯒ ꯁꯥꯕꯁꯤꯗ ꯁꯨꯝ ꯐꯣꯟ ꯇꯧꯔꯛꯏꯅꯦ ꯁꯨꯝ ꯅꯤꯡꯁꯤꯡꯉꯛꯇꯅ ꯀꯣ ꯌꯥꯝ ꯆꯠ ꯑ ꯑꯃ ꯂꯩꯕꯗꯣꯅ ꯈꯥ ꯂꯩꯔꯝꯃꯦ ꯀꯣꯏꯕ ꯆꯠꯂꯨꯔꯕꯅꯤꯅ ꯎ ꯄꯣ ꯆꯩ ꯀ ꯂꯩ ꯇꯕꯤꯗꯨ ꯈꯥꯏ ꯂꯩꯦꯃꯦ
ꯑꯗꯨ ꯈꯔꯖꯪ
ꯄꯥꯎ ꯐꯥꯎꯅꯗꯤ ꯀꯥ ꯁꯠꯇꯔꯣ ꯄꯥꯎ ꯐꯥꯎꯗꯗꯤ ꯀꯥꯎꯗꯣꯏꯔꯣ ꯑꯩꯁꯦ
ꯍ ꯍ
ꯌꯥꯝ ꯊꯅꯀꯃꯤꯅꯥ
ꯑꯗꯨꯒꯤ ꯄꯩꯁꯥ ꯄꯥꯏ ꯊ
ꯎꯝ ꯎꯝ ꯇꯧꯒꯗꯝꯕꯅꯤ ꯇꯧꯒꯗꯕꯅꯤ ꯆꯨꯝꯃꯤ ꯆꯨꯝꯃꯤ
ꯎꯝ ꯄꯥꯏꯔ ꯀꯥꯟꯗ ꯆꯥ ꯁꯅꯥ ꯁꯥꯕꯤꯗꯣꯏꯅꯤ
ꯎꯝ ꯈꯔꯗꯤ ꯋꯥꯠꯂꯤ ꯃꯥꯜꯂꯦꯀꯣ ꯆꯍꯤ ꯌꯥꯡꯈꯩꯃꯨꯛ?
ꯀꯦꯖꯤ ꯑꯃꯒ ꯉꯗ꯭ꯔꫭ
ꯉꯝꯅꯤ ꯉꯝꯅꯤ ꯉꯝꯅꯤ ꯁꯅꯥꯒꯤꯗꯤ ꯀꯩꯅꯣ ꯀꯦꯖꯤ ꯃꯉꯥꯃꯨꯛ ꯊꯥꯡꯉꯁꯨ ꯑꯩꯗꯤ ꯉꯝꯅꯤ ꯃꯦꯛ ꯂꯥꯎꯔꯣꯏ꯫
ꯀꯦꯖꯤꯗ ꯗꯅ ꯃꯨꯛ
ꯀꯩꯁꯨ ꯀꯥꯗꯦ ꯄꯤꯔꯁꯨ ꯌꯥꯔꯦ ꯑꯩ ꯅꯝꯁꯤꯟꯒꯁꯨ ꯌꯥꯔꯦ
ꯑꯕ ꯀꯣ ꯗꯨꯛ ꯗꯕ ꯊꯥꯕꯛ ꯌꯣ ꯃꯤ ꯅꯪ
ꯍꯍ ꯑꯗꯨꯃꯛꯅꯤ ꯄꯥꯝꯃꯤꯁꯦ ꯑꯦꯝ ꯏꯟ ꯂꯥꯏꯐꯅꯦ
ꯌꯥꯔꯦ ꯊꯨꯝ ꯃꯗꯕꯅꯤ
ꯍꯣ ꯍꯣ ꯍꯣꯏ ꯄꯣꯊꯥꯔꯣ ꯑꯩ ꯈꯠꯅꯕ ꯃꯔꯛ ꯃꯔꯛꯇ ꯍꯧꯔꯛꯀꯦ
ꯑꯩ ꯈꯠꯅꯕ
ꯑꯝ